ꯍ
ꯑꯂ ꯍꯂꯣ
ꯃꯔꯔ
ꯑꯥꯎ ꯍꯥꯎ
ꯇꯕ꯭ꯔꯣ
ꯇꯌꯦ
ꯀꯩꯗꯧꯔꯝꯃꯤꯅꯣ
ꯇꯨꯝꯃꯤ ꯌꯦ
ꯆꯥꯛꯆꯥꯔꯕꯣꯔ
ꯑ
ꯀꯩ ꯃꯊꯦꯜ ꯆꯥꯂꯒꯦ
ꯎꯁꯣꯏ ꯎꯁꯣꯏ ꯄꯥꯏꯔꯦ
ꯁꯣꯏ ꯈꯛꯇ ꯍꯥꯎꯇꯦꯅꯦ ꯑꯍꯥꯎꯕ ꯍꯟꯖꯥꯡ ꯆꯥꯒꯗꯕꯅꯤꯅꯦ
ꯑꯣꯠꯇꯤꯅꯦ
ꯀꯩꯅꯣ ꯄꯪꯅꯣꯛ ꯇꯧ ꯅꯣꯛꯑꯒ ꯂꯩꯗꯨꯅ
ꯅꯦꯛꯅꯥꯡꯉꯦꯗ
ꯃ ꯃꯔꯝ ꯂꯩ ꯃꯔꯝ ꯂꯩꯇꯅ ꯅꯣꯛꯑꯗꯤ ꯑꯉꯥꯎꯕꯤ ꯇꯥꯕꯅꯦ
ꯅꯣꯛꯄ ꯌꯥꯕ꯭ꯔꯣ
ꯁꯥ ꯁꯗ꯭ꯔꯣ ꯅꯈꯣꯏꯗꯗꯤ ꯍꯥꯥ
ꯅꯣꯡ ꯆꯨꯔ ꯑꯦ ꯎꯝ
ꯎ ꯑꯩꯈꯣꯏꯗꯤ ꯆꯨꯔꯛꯇꯦ ꯉꯁꯥꯏ ꯅꯨꯡꯊꯤꯟꯁꯨ ꯆꯨꯕ꯭ꯔꯣ
ꯍꯥꯥ
ꯉꯁꯥꯏ ꯅꯨꯡꯊꯤꯜꯁꯨ ꯅꯣꯡ ꯆꯨꯕ꯭ꯔꯕ
ꯆꯨꯗꯦꯗꯥ
ꯑꯗꯨ ꯍ ꯅꯤꯡꯊꯧ ꯀꯥꯕꯗ ꯀꯩꯗꯧꯋꯦ ꯍꯥꯏꯕ
ꯑꯗꯨꯗ ꯍꯧꯗꯣꯡ ꯃꯆꯥ ꯄꯤꯔꯛꯀꯦ ꯍꯨꯗꯣꯡ ꯄꯥꯂꯥꯛꯀꯦ
ꯀꯔꯤ ꯍꯧꯗꯣꯛꯅꯣ ꯑꯩ ꯑꯣꯛꯄ ꯉꯝꯃꯣꯏ
ꯅꯪꯉꯤꯡꯗꯒꯤ ꯒꯥꯔꯤꯗꯔ ꯅꯠꯇ꯭ꯔꯒ ꯈꯝꯗꯔ ꯄꯤꯔꯛꯀꯅꯤ ꯑꯗꯨꯗ ꯎ ꯃꯤ ꯂꯧꯕ ꯑꯃꯨꯛ ꯂꯥꯛꯀꯅꯤ
ꯃꯥ ꯂꯥꯛꯀꯅꯤ ꯍꯥꯏꯕ꯭ꯔꯣ
ꯏ ꯀꯅꯥ
ꯈꯝ ꯂꯥꯛꯒꯅꯤ ꯍꯥꯏꯕ꯭ꯔꯣ
ꯈꯪꯗꯦ ꯍꯌꯦ ꯍꯌꯦꯡꯅ ꯀꯟꯐꯥꯔꯝ ꯇꯥꯑꯒꯦꯅꯤꯌꯦ
ꯀꯩꯗꯧꯕ ꯂꯥꯛꯀꯦ ꯍꯥꯏꯕꯅꯣ ꯃꯥꯗꯤ
ꯑꯦꯛꯖꯝ ꯂꯣꯏꯔꯦ ꯍꯥꯏ
ꯃꯣꯏ ꯃꯥꯅ ꯇꯝꯃꯤꯗꯨ ꯂꯣꯏꯔꯕ꯭ꯔꯥꯅꯦ
ꯂꯣꯏꯗ꯭ꯔꯤ ꯄꯔꯛ ꯈꯥ ꯂꯣꯏꯔꯦ ꯍꯥꯏꯌꯦ ꯑꯗꯨꯒꯤ
ꯄ꯭ꯔꯃꯤꯗꯤ ꯀꯩꯗꯧꯉꯩ ꯍꯜꯂꯒꯅꯤ ꯍꯥꯏꯕ꯭ꯔꯥ
ꯈꯪꯗꯦ ꯎꯝ
ꯅꯣꯡꯀꯥꯟ ꯆꯨꯔꯕ꯭ꯔꯣ ꯎꯝ ꯇꯥꯏ ꯀꯩꯅꯣ
ꯑꯥꯕ꯭ꯔꯣ
ꯇꯥꯏꯌꯦ ꯇꯥꯌꯦ ꯇꯥꯗꯕ꯭ꯔꯣ
ꯇꯥꯏꯌꯦ ꯔ ꯀꯗꯤ ꯂꯎꯒ ꯍꯁ
ꯉꯁꯥꯏ ꯉꯁꯥꯏ ꯊꯕꯛ ꯍꯜꯂꯛꯄ ꯉꯥꯏꯄꯗ ꯉꯥꯏꯔꯤ ꯍꯥꯏꯕꯅꯤ ꯍꯧꯖꯤꯛ ꯆꯥꯛ ꯇꯣꯛꯑꯗꯤ ꯌꯥꯝ ꯊꯨꯑꯦꯗꯅ ꯁꯣꯔ ꯍꯣꯟꯗꯕꯤ ꯆꯥꯛ ꯊꯣꯡꯉꯕꯨ
ꯑꯝ ꯁꯣꯔ ꯍꯣꯟꯕ ꯅꯪꯗꯦ ꯆꯥꯛ ꯊꯣꯡꯕꯗ
ꯅ ꯅꯦꯛꯁ ꯏꯌꯥꯔꯗꯤ ꯑꯩꯁꯨ ꯊꯕꯛ ꯁꯨꯕ ꯂꯥꯛꯑꯅꯤ ꯊꯕꯛ ꯐꯖꯕ ꯊꯤꯕꯤꯌꯨ
ꯅꯪ ꯑꯣꯏꯅ ꯊꯤ ꯅꯪ ꯑꯣꯏꯅ ꯂꯥꯎꯔꯒ ꯊ
ꯁꯨꯜꯂꯔꯤ ꯋꯥꯡꯕ ꯊꯤꯕꯤꯌꯣ ꯑꯩꯒꯤ ꯊꯕꯛ ꯁꯨꯕ ꯂꯥꯛꯀꯅꯤ ꯑꯦꯁ ꯃꯊꯪ ꯆꯍꯤꯗꯤ
ꯑꯣꯖꯥꯗ ꯑꯣꯏꯅ ꯂꯦꯝꯃꯦ ꯑꯗꯨꯅ ꯑꯣꯏꯅ ꯇꯧ
ꯂꯦꯝꯕꯅ ꯍꯤꯡꯕ ꯌꯥꯕ ꯅꯠꯇꯦ ꯄꯩꯁꯥ ꯌꯥꯎꯗ꯭ꯔꯗꯤ ꯇꯝ ꯇꯝ ꯆꯗ ꯍꯤꯡꯕ ꯌꯥꯗꯦ
ꯑ
ꯅꯃꯥꯟꯅꯕꯤ ꯀꯌꯥ ꯂꯩꯕ꯭ꯔꯣ ꯅꯈꯣꯏ ꯊꯕꯛ ꯇꯧꯕꯗꯤ
ꯑꯅꯤ ꯑꯍꯨꯝ
ꯍꯈꯣꯏ ꯃꯁꯦꯟ ꯑꯩꯈꯣꯏ ꯃꯁꯦꯟꯅ ꯅꯠꯇ꯭ꯔꯒ ꯑꯇꯣꯞꯄꯁꯨ ꯂꯩꯕ꯭ꯔꯥ
ꯑꯣꯏ
ꯊꯕꯛ ꯁꯨꯕꯅ ꯐꯥꯔꯦ ꯑꯣꯖꯥ ꯑꯣꯏꯔꯒ ꯀꯣꯏꯕꯁꯨ ꯐꯪꯗꯦ
ꯀꯣꯏ ꯩ ꯌꯥꯗꯦ ꯄꯩꯁꯥ ꯂꯩ ꯇꯕꯅꯤ ꯃꯉꯥꯡ
ꯄꯩꯁꯥ ꯂꯩꯇ꯭ꯔꯁꯨ ꯈꯣꯡ ꯆꯠꯂꯒ ꯀꯣꯏꯒꯗꯕꯅꯤꯅꯦ
ꯑꯗ ꯅꯔꯒꯥꯟꯙꯗ
ꯑꯩ ꯂꯩꯔꯗꯤ ꯈꯣꯡꯅ ꯑꯗꯨꯝ ꯀꯣꯏꯕ ꯆꯠꯀꯅꯤ ꯂꯩꯇꯕꯒꯤꯅꯤ
ꯀꯗꯣꯛ ꯂꯩꯥꯏ ꯑ ꯈꯨꯂꯥꯏꯗꯁꯨꯕꯣ ꯇꯧꯕ ꯌꯥꯏꯌꯦꯅ
ꯗ ꯈꯨꯂꯥꯏꯗꯨ ꯐꯥꯎꯅꯕ꯭ꯔꯣ ꯍꯟꯗꯛꯁꯦ
ꯐꯥꯎꯅꯌꯦ ꯉꯁꯥꯏ ꯑꯩꯈꯣꯏꯅꯤ ꯆꯠꯂꯒ ꯆꯥꯛ ꯊꯣꯡꯉꯒ ꯆꯥꯃꯤꯟꯅꯔꯒ ꯍꯜꯂꯛꯄꯅꯦ ꯃꯝꯕꯗ ꯌꯨꯝ ꯍꯜꯂꯛꯏꯅꯤ ꯉꯥ ꯃꯄꯥꯅ ꯂꯩꯕꯤ ꯍꯥꯏꯗꯤ
ꯃꯄꯥ ꯂꯌꯦ ꯍꯥꯏꯕ꯭ꯔꯣ
ꯏꯝꯐꯥꯜꯗꯒꯤ ꯍꯜꯂꯛꯅꯦ ꯃꯄꯥꯗꯤ ꯅꯍꯥꯟ ꯏꯝꯐꯥꯜ ꯀꯨꯝꯕ ꯀꯩꯅꯣ ꯌꯥꯎꯗꯕꯤ ꯁꯀꯣꯜ ꯌꯥꯎꯗꯕꯤ ꯆꯠꯂꯦ ꯍꯥꯏ
ꯀꯃꯥꯏꯅ
ꯈꯪꯗꯦ ꯀꯩꯁꯨ ꯇꯧꯗꯦ ꯍꯥꯏ ꯃꯣꯏ ꯆꯠꯂꯦ ꯍꯥꯏ
ꯀꯅꯥꯒꯤ ꯒꯥꯔꯤꯗ ꯆꯠꯂꯦ ꯍꯥꯏꯕ꯭ꯔꯣ
ꯃꯣꯏꯒꯤ ꯑꯣꯏꯔꯝꯃꯨꯅꯤꯗꯅ
ꯁꯤ ꯑꯣꯏꯔꯝꯃꯅꯤ ꯑꯗꯨꯗꯤ ꯃꯣꯏꯗꯤ
ꯑꯣꯏꯕꯒꯤ ꯑꯣꯏꯔꯝꯒꯅꯤ ꯍꯣꯏ
ꯁꯤ ꯑꯦꯝ ꯑꯣꯏꯅꯕ ꯍꯣꯠꯅꯗ꯭ꯔꯗꯤ ꯌꯥꯔꯣꯏ ꯑꯩꯈꯣꯏꯁꯨ
ꯉ ꯉꯛꯄꯅꯥ ꯉꯛꯄꯅꯥ
ꯍꯥꯥ ꯀꯔꯤꯍꯕ꯭ꯔꯣ
ꯅꯣꯏꯒꯤ ꯏꯁꯀꯨꯜꯗꯒ ꯗꯧꯅꯥꯏꯗ ꯍꯧꯗ ꯏꯅ
ꯎ ꯊꯧꯀꯥꯜ ꯕꯥꯛ ꯄꯣꯛ ꯂꯩꯕꯥꯛ ꯄꯣꯛꯄꯗ ꯍꯧꯔꯅꯤ ꯂꯩꯕꯥꯛ ꯄꯣꯛꯄꯗ ꯅ ꯅꯨꯡꯉꯥꯏꯇꯦ ꯌꯨꯝꯁꯦ ꯑꯗꯨꯝ ꯍꯟꯖꯤꯟ ꯍꯟꯖꯤꯟ ꯍꯥꯥ
ꯌꯨꯝ ꯆꯠꯂꯣꯏꯗ꯭ꯔꯣ
ꯌꯨꯝ ꯆꯠꯂꯔꯣ ꯌꯨꯝ ꯆꯠꯂꯣꯁꯨ ꯅꯨꯃꯤꯠ ꯑꯃ ꯐꯥꯎ ꯂꯩꯕ ꯐꯪꯉꯔꯣꯏ ꯀꯔꯤꯒꯤ ꯆꯠꯀꯅꯤ ꯂꯧꯁꯨ ꯂꯣꯏꯈ꯭ꯔꯦ
ꯃꯁꯤꯗꯦ ꯀꯦ ꯌꯥꯔ
ꯐꯣꯔ ꯑꯣꯏꯔꯝꯕꯅꯤ ꯑꯗꯨꯅ
ꯃꯟꯗꯦꯗ ꯑꯃꯨꯛ ꯁ꯭ꯀꯨꯜ ꯍꯧꯒꯅꯤ ꯍꯥꯏꯕ꯭ꯔꯣ
ꯃꯗꯦꯗ ꯃꯗꯦ ꯃꯗꯦ ꯅꯠꯇ ꯆꯁꯗꯦꯅ ꯍꯅꯦ
ꯂꯥꯂꯣꯡꯗꯤ ꯂꯥꯛꯈ꯭ꯔꯕꯣ
ꯃꯃꯥ ꯆꯤꯜꯂꯛꯒꯅꯤꯅ ꯉꯥꯛꯇ꯭ꯔꯤ ꯁ꯭ꯀꯨꯜ ꯍꯧꯗ꯭ꯔꯤꯉꯥꯏꯗ ꯃꯥꯂꯥꯛꯑꯗꯤ ꯂꯣꯏꯔꯦ ꯅꯍꯥꯟ ꯗꯣꯛꯇꯔ ꯆꯠꯅꯤꯡꯉꯥꯏ ꯂꯥꯛꯄ ꯐꯥꯎ ꯀꯩꯅꯣ ꯂꯥꯏꯍꯟꯒꯅꯤ ꯍꯥꯏꯒꯤ ꯀꯤꯔꯒ ꯅꯪ ꯅꯪ ꯅꯪꯉꯣꯟꯗꯒꯤꯔ ꯑꯩꯉꯣꯟꯗꯒꯤꯔꯥ
ꯐꯗ꯭ꯔꯦ ꯎꯝ ꯎꯝ ꯑꯩꯅ ꯍꯟ ꯄꯤꯔꯛꯄ ꯐꯨꯔꯤꯠꯇꯣ ꯌꯥꯕ꯭ꯔꯣ
ꯇꯔꯤꯔꯣ
ꯁꯤꯠꯄꯤꯔꯛꯄꯗꯣ ꯎꯝ
ꯗ
ꯁꯣ ꯄꯤꯔꯛꯏ
ꯩꯁꯜ ꯑꯥꯏꯇ ꯑꯗꯨꯗꯥꯏꯗꯒꯤ ꯑꯩꯅ ꯅꯪꯉꯣꯟꯗ ꯀꯅꯥꯅꯣ ꯄꯩꯁꯥ ꯑꯃꯨꯛ ꯄꯤꯒꯅꯤ ꯍꯥꯏꯕ ꯍ
ꯈꯨꯒꯥꯎꯗꯨꯗꯤ ꯆꯥꯎꯔꯝꯒꯅꯤ
ꯀꯔꯤ ꯀꯂꯔꯅ
ꯕ꯭ꯔꯥꯎꯟꯒ ꯂꯔꯔꯣ
ꯕꯦꯜ ꯍꯥꯞꯄꯨꯗꯤ ꯍꯥꯞꯄ ꯌꯥꯏ ꯕꯦꯜ ꯍꯥꯞꯂꯒ ꯅꯍꯥꯟ
ꯑꯩ ꯑꯃ ꯐꯥꯎ ꯑꯩ ꯑꯃ ꯐꯥꯎ ꯁꯦꯠꯇ꯭ꯔꯤꯕꯅꯦ ꯑꯗꯨꯗꯣ ꯃꯔꯛ ꯑꯅꯤꯔꯛ ꯈꯔꯗ ꯁꯦꯠꯄꯅꯦ
ꯎꯝ ꯑꯃ ꯐꯥꯎ ꯃꯐꯥꯎ ꯆꯇ ꯍꯔꯃꯔꯅꯤꯔꯒꯗꯤꯁꯦ ꯀ꯭ꯔꯝꯅꯤ ꯍꯥꯏꯌꯦ
ꯑ ꯁꯨꯝꯕꯣ ꯕꯣꯛꯁꯇ ꯊꯝꯕꯗꯒꯤ ꯀꯩꯅꯣꯗꯣ ꯋꯥꯏꯠ ꯀꯂꯔ ꯋꯥꯏꯠ ꯋꯥꯏꯠ ꯊꯣꯛꯂꯛꯑꯦ ꯃꯤꯁꯤ ꯍꯧꯗꯣꯡꯁ ꯃꯁꯤꯁꯤ ꯁꯤ ꯇꯒꯗꯧꯕ ꯃꯗ
ꯁꯦꯠꯅꯤꯡꯗ꯭ꯔꯒ ꯀꯔꯤꯒꯤꯕ
ꯍ ꯅꯨꯡꯉꯥꯏꯇꯦ
ꯈꯣꯡꯒ꯭ꯔꯥꯗꯣ ꯁꯩꯔꯦꯡꯗꯨꯗꯤ ꯀꯔꯤ ꯂꯩꯕ꯭ꯔ ꯍꯥꯏꯕ
ꯑꯍꯥꯟꯕꯗ ꯑꯍꯥꯟꯕ ꯃꯇꯝꯗꯗꯤ ꯑꯍꯟꯥꯟꯕꯗꯗꯤ ꯌꯥꯝꯅ ꯐꯖꯩꯌꯦ
ꯎꯝ
ꯍꯜꯂꯣ ꯇꯥꯗꯕ꯭ꯔꯣ
ꯐꯤꯔꯣꯜ ꯈꯨꯗꯤꯡꯃꯛ ꯅꯪꯗꯤ ꯁ ꯑꯗꯨꯃꯥꯏꯅ ꯍꯥꯏꯒꯅꯤ ꯇꯥꯕꯔ
ꯍꯥꯏꯗꯦ ꯍꯂꯣ
ꯐꯤꯔꯣꯟꯜ ꯈꯨꯗꯤꯡꯃꯛ ꯅꯪꯗꯤ ꯑꯗꯨꯝ ꯍꯥꯏꯔꯒ ꯂꯩꯒꯅꯦꯕ ꯌꯥꯕ꯭ꯔꯥ ꯌꯥꯗꯕ꯭ꯔꯥꯁꯨ ꯈꯪꯗꯦ ꯑ ꯑꯗꯨ ꯄꯪꯪꯂ ꯂꯧꯥꯎꯁꯤꯜꯂꯒ ꯁꯦꯠꯁꯨ ꯁꯦꯠꯇꯦ ꯂꯪꯊꯣꯛꯀꯅꯤ ꯀꯛꯊꯠꯀꯅꯤ ꯁꯦꯀꯦꯟ ꯍꯦꯟ ꯑꯃꯨꯛ ꯐꯝꯃꯣ ꯅꯪ ꯂꯩꯕ ꯗ꯭ꯔꯦꯁꯁꯤꯡꯗꯣ ꯑꯃꯨꯛ ꯌꯣꯟꯅꯤꯡꯉꯥꯏ
ꯍ
ꯊꯝꯃꯨ ꯏꯃꯥ ꯀꯩꯊꯦꯜꯗꯨꯗ ꯁꯦꯀꯦꯟ ꯍꯦꯟ ꯐꯝꯃꯨ ꯍꯥꯥ
ꯍꯥꯏ
ꯃꯁꯤ ꯍꯧꯗꯣꯡꯁꯤꯦ ꯂꯥꯁꯇ ꯆꯍꯤꯖꯅ
ꯌꯨꯝ ꯏꯃꯨꯡꯗ ꯄꯨꯁꯤꯟꯕ ꯌꯥꯗꯦ ꯍꯥꯏꯕ ꯅꯠꯇ꯭ꯔꯣ ꯉꯍꯥꯟ
ꯗꯣꯅ ꯀꯁꯤꯅꯕꯅꯦ
ꯑꯍꯨꯝꯃꯛ ꯂꯣꯏꯔꯤꯕꯣ
ꯅꯦ
ꯍꯥꯥ
ꯑꯍꯟꯥꯟꯕꯅꯤꯁꯤꯗꯤ ꯑꯍꯨꯝꯗꯣ ꯁꯤꯈ꯭ꯔꯦ ꯀꯃꯤꯅꯅ
ꯑꯗꯨꯅ ꯀꯗꯥꯏꯗꯒꯤ ꯑꯃꯨꯛ ꯂꯧꯕ
ꯈꯪꯗꯦ ꯑꯌꯨꯛ ꯉꯟꯇꯥ ꯍꯧꯒꯠꯂꯒ ꯄꯃ꯭ꯔꯥ ꯑꯃꯨꯛ ꯂꯥꯛꯑꯦ